ꯇꯥꯕ꯭ꯔꯣ
ꯎꯝ ꯇꯥꯏꯌꯦ ꯍꯥ ꯍꯥ
ꯏꯟꯁꯇꯥꯒ꯭ꯔꯥꯝꯁꯦ ꯌꯦꯡꯤ ꯑꯦ ꯑꯥꯏ ꯑꯩ ꯈꯈꯣꯏꯁꯨ ꯍꯧꯖꯤꯛꯇꯤ ꯑꯁꯦꯡꯕ ꯌꯥꯝ ꯃꯥꯜꯂꯦꯀꯣ
ꯍꯥꯥ
ꯑꯦꯌꯥꯥꯏ ꯑꯦ ꯑꯥꯏꯈꯣꯏꯗꯣ ꯑꯁꯦꯡꯕ ꯌꯥꯝ ꯃꯥꯜꯂꯦꯕꯥ
ꯎꯝ ꯍꯧꯖꯤꯛꯇꯤ ꯑꯦ ꯑꯥꯏ ꯈꯛꯇꯅꯤꯗꯥ
ꯉꯍꯥꯟ ꯅꯣꯡꯃꯃꯥꯗꯣ ꯍꯪꯕ ꯏꯃꯥꯗꯣ
ꯎꯝ
ꯏꯃꯥꯒ ꯏꯄꯥꯁꯦ ꯂꯤꯟ ꯐꯥꯕꯒꯤꯒꯨꯝꯕ ꯌꯦꯡꯉꯒ ꯂꯩ ꯑꯦꯌꯥꯥꯏꯅꯦꯕ ꯑꯗꯨꯗ ꯈꯪꯕ꯭ꯔꯥ ꯀꯁꯂꯤꯡ ꯆꯥꯎ ꯆꯥꯎꯕ ꯑꯩꯈꯣꯏ ꯀꯣꯜꯂꯒ ꯂꯩꯑ ꯃꯣꯏꯗꯤ ꯑ ꯁꯤꯗꯤ ꯌꯥꯏꯍꯦ ꯌꯥꯏꯍꯦ ꯇꯧꯔ ꯂꯩꯌꯦꯦ ꯑꯩꯁꯦ ꯆꯤꯡꯅꯈ꯭ꯔꯔꯣꯏ
ꯀꯔꯤꯔꯅꯤ ꯃꯣꯏꯅ ꯌꯦꯡꯕꯁꯦ ꯉꯥꯡꯕꯁꯤꯗ ꯑꯩꯈꯣꯏꯁꯨ ꯂꯥꯏꯛ ꯔꯥꯕꯣꯠꯀꯨꯝꯕ ꯈꯔ ꯆꯪꯈ꯭ꯔꯦꯕ ꯑꯗꯨꯒꯤ ꯍꯣꯔꯦꯟꯗꯤ ꯑꯩꯅ ꯆ ꯇꯧꯕ ꯂꯥꯨ ꯀꯨꯏꯅ ꯌꯦ ꯂꯩꯈ꯭ꯔꯦ ꯋꯥꯟ ꯑꯋꯥꯔ ꯌꯧꯒꯗꯧꯔꯦ ꯑꯗꯨꯗꯒꯤꯗꯤ ꯑꯩꯅ ꯆꯦꯛ ꯇꯧꯕ ꯃꯥꯟꯗ ꯑꯦ ꯑꯥꯏ ꯑꯣꯏꯔ ꯃꯦꯂꯥꯁ
ꯎꯝ
ꯃꯣꯏꯗꯤ ꯑꯍꯥꯟ ꯑꯣꯏꯕꯒꯤ ꯋꯥꯁꯦꯡꯕ꯭ꯔꯥ ꯀꯔꯤꯁꯨ ꯈꯪꯗꯕ
ꯎꯝ ꯃꯣꯏꯗꯤ ꯎꯕꯈ
ꯎꯝ
ꯑꯥ
ꯑꯁꯤꯁ ꯑꯉꯥꯡꯗꯣ ꯌꯦꯡꯉꯣꯀ ꯌꯥꯝ ꯅꯣꯛꯅꯤꯡꯕꯅꯦ
ꯊꯥꯝꯕꯅꯦꯅ
ꯏꯣ ꯌꯦ
ꯀꯤꯆ ꯆꯨ ꯑꯣꯏꯏꯌꯦ ꯔꯨꯆ ꯆꯨ ꯑꯣꯏꯌꯦ ꯃꯁꯀꯛꯇ
ꯑꯣꯁꯤꯗꯤ ꯑ ꯀ꯭ꯔꯤꯁꯇꯔ ꯀꯁꯨ ꯀꯤꯌꯦ ꯃꯁꯛꯗꯣ
ꯑꯩ ꯁꯤꯒꯨꯝꯕ ꯌꯦꯡꯕꯒꯤ ꯊꯣꯛꯀꯟꯕꯅꯦ ꯑꯩꯒꯤ ꯄꯦꯠꯁꯇꯣ
ꯑꯩꯗꯤ ꯅꯍꯥꯟ ꯀꯩꯅꯣ ꯅꯤꯖꯥ ꯍꯥꯏꯕ꯭ꯔꯥ
ꯑꯥ
ꯑꯗꯨ ꯆꯥꯕ ꯉꯥꯟꯗ ꯃꯁꯛ ꯐꯖꯩ ꯄꯤꯛ ꯄꯥꯗꯗꯤ ꯃꯁꯛ ꯊꯤ
ꯑꯦꯍꯦ ꯀꯅꯥꯔꯏꯗꯤ ꯈꯪꯗꯦ
ꯑꯦꯅꯤꯃꯤ ꯑꯦꯅꯤꯃꯤꯒꯤ ꯃꯤ ꯐꯤꯂꯝꯅꯤ ꯆꯥꯏꯅꯤꯁꯀꯤ
ꯑꯩꯈꯪꯒꯤ ꯑꯦꯐ ꯑꯥꯏ ꯑꯔꯗꯣ ꯑꯉꯥꯡꯗꯣ
ꯑꯣ ꯑꯣ ꯑꯗꯨꯗꯣ
ꯑꯗꯨꯗꯣ ꯈꯔ ꯃꯥꯟꯗ꯭ꯔꯥ ꯍꯧꯖꯤꯛ
ꯎꯝ ꯎꯝ ꯃꯥꯜꯂꯦ ꯑꯉꯥꯡ ꯑꯣꯏꯕ ꯀꯥꯟꯗ ꯃꯥꯜꯂꯦ
ꯃꯅꯤꯄꯨꯔꯤꯒꯤ ꯑꯦꯛꯇ꯭ꯔꯦꯁ ꯑꯃ ꯊꯣꯛꯄꯗꯣ ꯇꯦ ꯇꯦ ꯁꯄꯝ ꯍꯥꯏꯕ꯭ꯔꯥ ꯃꯗꯨ ꯑꯉꯥꯡꯅꯣ ꯑꯍꯟꯕ꯭ꯔꯣꯀꯣ
ꯃꯥꯗꯨ ꯀꯗꯤ
ꯃꯥ ꯌꯥꯝ ꯐꯥꯎꯔꯛꯈ꯭ꯔꯦ ꯍꯧꯖꯤꯛꯇꯤ ꯑꯦꯇꯤꯡꯁꯨ ꯉꯝ ꯐꯩ
ꯍꯥꯟꯅꯗꯤ ꯗꯗꯥꯥꯟ ꯐ ꯍꯥꯏ ꯍꯥꯏ ꯇꯕꯅꯦ
ꯍꯥꯦ
ꯍꯧꯖꯤꯛꯇꯤ ꯑꯗꯨꯝ ꯍꯩꯈ꯭ꯔꯦ ꯀꯨꯝꯍꯟꯕꯒꯤ
ꯎꯝ
ꯎ ꯋꯥꯡꯁꯨ ꯋꯥꯡꯕꯒꯤꯅꯤꯅ ꯃꯥꯗ
ꯍꯣꯏ ꯌꯦꯡꯕ ꯌꯥꯝ ꯅꯨꯡꯉꯥꯏꯌꯦ ꯃꯤꯁ ꯑꯄꯦꯝꯒꯨꯝꯅ ꯇꯧꯒꯦ ꯇꯧꯕ ꯃꯥꯜꯂꯤ ꯃꯥꯁꯨ
ꯎꯝ ꯃꯅꯤꯄꯨꯔ ꯦꯁꯨ ꯑꯗꯨꯝ ꯋꯥꯡꯉꯦ ꯑꯗꯨ ꯁꯣꯃꯥꯗꯣ ꯑꯁ ꯌꯥꯝ ꯅꯨꯡꯉꯥꯏꯈ꯭ꯔꯦ
ꯁꯣꯃꯥꯗ ꯐꯅ ꯅꯩꯈ꯭ꯔꯦꯗ ꯑꯗꯨ ꯀꯅꯥꯅꯍꯥꯟꯅꯨꯕꯤꯅꯦ ꯈ ꯈꯪꯒꯦꯔꯣ
ꯑꯗꯨꯅꯦ ꯑꯃꯃꯨꯛ ꯆꯠꯂꯦ ꯑꯁ ꯑꯃꯃꯨꯛ ꯄꯥꯏꯒꯅꯤ ꯑꯃꯃꯨꯛ ꯆꯠꯂꯦ ꯃꯥꯅ ꯅꯨꯡꯉꯥꯏꯕ ꯍꯦꯟꯈ꯭ꯔꯦ
ꯍꯣꯏ ꯆꯥꯏꯅꯥ ꯆꯠꯂꯦ ꯊꯥꯏꯂꯦꯟ ꯆꯠꯂꯦꯗꯧ ꯊꯥꯏꯂꯦꯟꯗ ꯃꯃꯟ ꯆꯠꯄꯗꯣꯀꯣ
ꯆꯥꯏꯅꯥ
ꯗꯨꯕꯥꯏ ꯆꯕ
ꯈꯗꯦꯔꯤ
ꯃꯥ ꯐꯦꯃꯤꯂꯤꯁꯨ ꯈꯔ ꯑꯅꯥ ꯈꯨꯟꯗꯧ ꯃꯥꯜꯂꯦꯀꯣ
ꯃꯣꯏꯔꯃꯟ
ꯅꯠꯇ꯭ꯔꯒ ꯃꯅꯤꯄꯨꯔꯤ ꯈꯈꯣꯏꯁꯨ ꯍꯧꯖꯤꯛꯇꯤ ꯐꯤꯂꯝꯒꯨꯝꯕꯗ ꯄꯩꯁꯥꯐꯥꯎ ꯄꯤꯕ ꯖꯥꯠꯂꯥ
ꯄꯔꯦꯖꯩꯁꯨ ꯀꯨꯝꯕ ꯍꯔꯣꯏ
ꯑꯦꯛꯇꯤꯡ ꯇꯝꯃꯔꯒ
ꯇꯝꯃꯨꯔꯒ ꯀꯨꯝꯈ꯭ꯔꯅꯤꯅ ꯈꯪꯗꯦ ꯃꯅꯤꯄꯨꯔ ꯑꯦꯇ꯭ꯔꯦꯁ ꯑꯗꯨ ꯃꯣꯄꯜ ꯅꯝꯗ ꯑꯗꯨꯝ ꯆꯜꯂꯦ
ꯑꯁ ꯐꯣꯔꯃꯦꯜ ꯈꯣꯡꯒ꯭ꯔꯥꯎ ꯐꯖꯕ ꯃꯇꯣꯡ ꯅꯤꯡꯉꯦ
ꯍꯧꯖꯤꯛꯃꯛ ꯑꯩꯅ ꯕꯒ ꯂꯛꯖꯔꯤꯁ ꯕꯦꯛ ꯑꯗꯨ ꯈꯪꯕ꯭ꯔꯥ ꯕꯔꯀꯤꯟꯒꯨꯝꯕ
ꯑꯥ
ꯌꯦꯡꯕ ꯑꯁ ꯐꯖ ꯐꯖꯕꯗꯣ ꯂꯣꯏꯔꯦ ꯐꯖ ꯐꯖꯕ ꯌꯥꯝ ꯂꯩꯩ
ꯄꯤꯟꯇ꯭ꯔꯦ ꯑꯩ ꯁꯤꯗ ꯌꯥꯝꯅ ꯌꯦꯡꯒꯂꯦꯕ ꯗ꯭ꯔꯦꯁꯀꯨꯝꯕꯁꯦꯀꯣ
ꯎꯝ
ꯄꯣꯛꯅꯤꯡꯗꯕꯅꯦ ꯑꯗꯨ ꯄꯟꯇ꯭ꯔꯦꯁꯇꯨ ꯗꯇꯥ ꯌꯥꯝ ꯆꯥꯏꯌꯦ
ꯎꯝꯆꯪꯕꯗ ꯅꯍꯥꯟ ꯑꯩ ꯂꯩꯔꯝꯃꯦ ꯑꯗꯨ ꯂꯩꯕ ꯆꯪꯕꯗ ꯐꯤꯐꯇꯤ ꯄꯥꯔꯁꯦꯟ ꯆꯠꯈ꯭ꯔꯕ ꯋꯥꯅꯤꯗ
ꯑꯗꯨꯅꯦ ꯑꯩꯈꯣꯏꯒꯤ ꯏꯟꯇꯔꯦꯁꯈꯣꯏꯗꯤ ꯂꯣꯏ ꯂꯣꯏꯅ ꯍꯦꯟꯅ ꯍꯦꯟꯅ ꯊꯣꯛꯄ ꯍꯥꯞꯄꯅꯦꯕ ꯑꯗꯨꯗꯣ ꯅꯨꯡꯉꯥꯏꯌꯦꯕ
ꯃꯦꯔꯤ ꯄꯤꯟꯇ꯭ꯔꯦꯁ ꯀ ꯄꯤꯟꯇ꯭ꯔꯦꯁ ꯇ ꯄꯩꯁꯥ ꯇꯥꯂꯤꯒ ꯍꯥꯏꯖ
ꯑꯩꯈꯣꯏ ꯏꯁꯇ ꯊꯤ ꯑꯣꯏ ꯍꯣ ꯔꯤꯁꯤꯔꯣ ꯑꯩꯈꯣꯏꯒꯤ ꯂꯩꯐꯝꯗ ꯂꯣꯏꯅ ꯐꯣꯇꯣꯛ ꯀꯥꯞꯈꯦ
ꯎꯝ
ꯐꯦꯁꯕꯨꯛ ꯀꯨꯝꯕꯁꯨ ꯍꯥꯏꯕꯗꯤ ꯑꯩꯈꯣꯏ ꯐꯪꯁꯟꯒꯨꯝꯕꯁꯨ ꯇꯧꯗꯤ ꯇꯧꯒꯜꯂꯦ ꯑꯩꯈꯣꯏ ꯀꯦꯃꯦꯔꯥ ꯐꯥꯎꯕ ꯄꯥꯏꯔꯤ ꯑꯗꯨꯀꯣ ꯕꯤꯗꯤꯑꯣ ꯏꯗꯤꯠ ꯀꯨꯝꯕ ꯌꯥꯝ ꯍꯩꯔꯗꯤ ꯑꯞꯂꯣꯗ ꯇꯧꯔꯒ ꯂꯥꯏꯛ ꯇꯥꯟꯕꯁꯨ ꯌꯥꯏꯌꯦ ꯑꯗꯨ ꯁꯣꯁꯦꯜ ꯑꯦꯟꯖꯥꯏꯇꯤꯁꯨ ꯂꯩꯌꯦꯅ ꯃꯤꯅ ꯉꯥꯡꯒꯦꯔꯥ ꯁꯤꯒꯦꯔꯥ ꯍꯥꯏꯕꯗꯣ
ꯉꯥꯡꯒꯦꯔ ꯀꯔꯤ ꯍꯥꯏꯒꯦꯔ ꯑꯗꯨ ꯋꯥꯈꯜꯁꯨ ꯈꯜꯂꯒ ꯇꯧꯗꯕꯅꯦꯕ ꯃꯤ ꯍꯩꯁ
ꯖꯁꯃꯦꯟꯇ ꯁꯣꯁꯥꯏꯇꯤ ꯄꯣꯛꯂꯨꯕꯁꯤꯁꯨꯀꯣ
ꯈꯪꯗꯦ ꯃꯩꯇꯩꯈꯣꯏꯗꯤ ꯑꯗꯨꯝ ꯄꯨꯡꯇꯧꯗ ꯇꯧꯋꯦ
ꯍꯣꯏ
ꯈꯪꯗꯔꯦ
ꯅꯪꯒꯤ ꯅꯨꯪꯁꯤꯕꯗ ꯂꯨꯞꯈꯔꯕ ꯍꯛꯆꯥꯡꯅꯤ ꯑꯣ
ꯆꯥꯏꯅꯤꯁ ꯈꯣꯏ ꯃꯦꯀꯞꯅ ꯄꯤꯁꯨꯝ ꯏꯁꯇ꯭ꯔꯦꯠ ꯑꯣꯏꯌꯦꯀꯣ
ꯎꯝ
ꯃꯣꯏ ꯄꯤꯁꯨꯝꯗꯣ ꯁꯥꯡꯉꯦ ꯏꯁꯇ꯭ꯔꯦꯠ ꯑꯣꯏꯔꯒ ꯀꯣꯔꯤꯑꯟ ꯈꯣꯏꯅ ꯇꯦꯟꯕꯒꯨꯝ
ꯀꯣꯔꯤꯑꯟꯈꯣꯏꯒꯤ ꯂꯩꯇꯕ ꯃꯂꯦꯗ ꯑꯗꯨꯒꯤ ꯇꯦꯟ ꯕ ꯑꯣꯏꯔꯝꯅꯤꯗ
ꯐꯦꯁꯟꯁꯦ ꯆꯥꯏꯅꯤꯁꯀꯩꯁꯨ ꯋꯥꯡꯉꯦꯀꯣ ꯃꯣꯏ ꯐꯦꯁꯟꯁꯦ ꯁꯦꯝꯁꯦ
ꯃꯣꯏ ꯔꯦꯠ ꯀꯥꯔꯄꯦꯠꯀ ꯂꯩꯍꯧꯕ ꯋꯥꯅꯤꯗ
ꯑꯗꯨꯅꯦ ꯔꯤꯜꯁꯗ ꯕꯥꯏꯔꯦꯜ ꯑꯃ ꯆꯠꯄ
ꯎꯝ
ꯔꯦꯠ ꯀꯠ ꯄꯦꯠ ꯂꯩꯍꯧ
ꯃꯤꯠꯒ ꯂꯥꯒ ꯂꯩ
ꯂꯩꯍꯧꯔꯦ ꯍꯣꯏꯗꯨꯅꯤ
ꯃꯤꯒ ꯂꯒ ꯐꯖꯗꯦꯗ ꯗ꯭ꯔꯦꯁꯀ ꯎꯝ
ꯍꯨꯏ ꯃꯆꯥ ꯑꯃ ꯅꯣꯛꯄ ꯍꯥꯏꯕ ꯍꯨꯏ ꯃꯆꯥꯗꯣ
ꯑꯥ
ꯌꯣꯛꯅꯤꯡꯉꯤ ꯍꯅꯨꯕꯤ ꯈꯔ ꯃꯥꯟꯕꯗꯣ
ꯎ ꯎ ꯎ ꯎ ꯎ ꯎ ꯎ
ꯃꯁ꯭ꯔꯨꯝ ꯈꯣꯏ ꯍꯧꯕ ꯍꯧꯔꯗꯤ ꯑꯁ ꯅꯨꯡꯉꯥꯏꯒꯅꯤꯗ
ꯎꯝ ꯑꯈꯣꯏꯔꯣꯝꯗꯗꯤ ꯍꯥꯎꯗ꯭ꯔꯕ ꯃꯥꯜꯂꯦꯗ
ꯑꯁ ꯀꯨꯝꯁꯤꯁꯦ ꯑꯩꯈꯣꯏ ꯈꯨꯟꯁꯦ ꯀꯔꯤ ꯇꯧꯕ꯭ꯔꯥ ꯈꯪꯗꯦꯕ
ꯃꯤꯗꯤ ꯆꯥꯕ ꯂꯣꯏꯔꯦ
ꯂꯥꯁ ꯏꯌꯥꯔ ꯍꯧꯕꯗ ꯐꯖꯅ ꯇ꯭ꯔꯤꯠ ꯇꯧꯕꯤꯗ꯭ꯔꯕ ꯖꯥꯠꯂ ꯌꯦꯟꯁꯥꯡꯁꯤꯅ ꯋꯥꯔꯧꯔꯕ ꯖꯥꯠꯂ ꯑꯩꯉꯣꯟꯗ ꯐꯖꯅ ꯆꯥꯗꯦ ꯍꯥꯏꯔꯒ
ꯑꯣ
ꯀꯥꯂꯣ
ꯀꯔꯤ ꯑꯁ ꯃꯤ ꯂꯧ ꯇꯧꯕꯗꯣ ꯊꯦꯡꯉꯦꯀꯣ
ꯎꯝ
ꯍꯥꯀꯨꯝꯗꯤ ꯃꯦꯗꯔꯥ ꯍꯥꯎꯕꯒꯨꯝ ꯇꯧꯋꯦ
ꯟꯖ ꯖꯤꯌꯥꯟ ꯎꯝ ꯁꯣꯔꯤ ꯁꯝ ꯅꯪꯗꯣ ꯃꯄꯥꯟꯗꯒꯨꯝꯕꯗꯤ ꯊꯣꯛꯅꯤꯡꯗ꯭ꯔꯣ
ꯍꯥꯏꯕꯗꯤ
ꯍꯥꯏꯗꯤ ꯃꯄꯥꯟꯗ ꯍꯥꯏꯕꯗꯤ ꯀꯣꯏꯕ ꯊꯣꯛꯄꯒꯨꯝꯕ
ꯑꯁ ꯍꯧꯖꯤꯛꯀꯥꯟꯗꯤ ꯌꯨꯝꯗ ꯂꯦꯡꯅꯅ ꯂꯩꯅꯤꯡꯑꯅ
ꯑꯩꯅ ꯑꯗꯨꯝ ꯄꯩꯁꯥꯒꯨꯝꯕ ꯇꯥꯟꯕ ꯆꯠꯄꯒꯨꯝꯕꯗꯣ ꯀꯝꯄꯅꯤꯒꯨꯝꯕ ꯌꯥꯎꯔ
ꯌꯥꯎꯗꯤ ꯌꯥꯎꯅꯤꯡꯕ ꯑꯗꯨ ꯑꯩꯈꯣꯏ ꯄꯥꯕꯨꯡꯅ ꯌꯥꯗꯦ
ꯑꯣꯍꯣ ꯅꯄꯥꯁꯨ ꯏꯄꯥ ꯏꯄꯥꯒꯨꯝꯕ ꯑꯣꯏꯕꯖꯥꯠꯅꯤ
ꯄꯁꯨ ꯌꯥꯗꯕꯅꯦ ꯑꯩꯌ ꯉꯍꯥꯟꯕꯅꯦ ꯁ ꯃꯦꯟ ꯑꯃꯒꯤꯒꯤ
ꯎꯝ ꯑ ꯂꯩꯅꯗꯁ
ꯐꯪꯈ꯭ꯔꯕꯅꯦ ꯑꯗꯨ ꯌꯥꯗꯕꯒꯤ ꯇꯣꯛꯈ꯭ꯔꯕꯅꯦꯕ
ꯎꯝ ꯑꯥꯞꯄ ꯂꯦꯕꯥꯎꯁꯨ ꯊꯣꯛꯈꯤꯦꯁꯨ ꯌꯥꯗꯕꯗꯨꯕꯨ
ꯁꯥꯊꯤꯌꯦ ꯑꯗꯨꯗꯤ
ꯄꯂꯌꯦꯟ ꯄꯂꯦꯟꯗ ꯑ ꯅꯍꯥꯟ ꯍꯩꯆ ꯑꯦꯟ ꯑꯦꯜꯒꯤ ꯑ ꯍꯥꯡꯃꯤꯅꯦꯕ ꯊꯕꯛ ꯑꯃꯒꯤ ꯑꯗꯨ ꯌꯥꯎꯒꯦ ꯍꯥꯏꯔꯒ ꯌꯥꯎꯒꯨꯅꯨꯑꯕ
ꯍꯝ ꯑ ꯎ ꯄꯨ
ꯏꯔꯥꯡꯅ ꯐꯠꯇꯕꯒ ꯆꯠꯀꯅꯨ ꯍꯥꯏꯕꯗꯨ
ꯖꯁꯣꯏ ꯕꯤꯗ ꯎ ꯋꯁꯥꯗ ꯅꯠꯅꯤꯡꯉꯦ ꯍꯧꯖꯤꯛꯀꯥꯟꯁ
ꯄꯩꯁꯥ ꯄꯥꯏ ꯕꯤꯁꯥꯜ ꯆꯪꯉꯨꯁꯨ ꯄꯩꯁꯥ ꯆꯪꯉꯤꯗ
ꯍꯣꯏ ꯑꯩ ꯕꯤꯚꯤꯁꯥꯜꯗꯆ ꯑꯃ ꯂꯧꯅꯤꯡꯉ ꯏꯁꯀꯔꯤ ꯋꯥꯏꯠ ꯀ ꯕ꯭ꯂꯦꯛ ꯀꯂꯔ
ꯎꯝ ꯑꯃꯛ ꯆꯪꯉꯗꯤ ꯑꯥ ꯁꯤꯁꯨ ꯂꯩꯅꯤꯡꯉꯦ ꯁꯤꯁꯨ ꯂꯩꯅꯤꯡꯉꯦ ꯑ ꯑꯗꯨ ꯂꯩꯕ ꯀꯥꯟꯗꯗꯤ ꯂꯤꯁꯤꯡ ꯑꯃ ꯑꯅꯤ ꯇꯥꯔꯅꯤ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
ꯎꯝ
ꯑꯣ ꯇ ꯀꯦ